ꯑꯣ ꯑꯣ ꯑꯩ ꯏꯃꯥꯟꯅꯕꯤꯒ ꯊꯣꯛꯂꯛꯀꯦ ꯉꯥꯛꯇ ꯉꯥꯏꯌꯣꯀꯣ
ꯑ ꯍꯣꯏ ꯍꯣꯏ
ꯅꯪ ꯉꯥꯛꯇꯪ ꯉꯥꯏꯌꯣ ꯑꯩ ꯏꯃꯥꯟꯅꯕꯤ ꯑꯃꯒ ꯊꯣꯛꯂꯛꯀꯦ
ꯍꯣꯏ ꯍꯣꯏ
ꯃꯗꯣ ꯆꯦꯆꯦꯗ ꯍꯥꯏꯕ ꯆꯪꯈ꯭ꯔꯤꯕꯅꯦ ꯑꯗꯨꯒ ꯊꯣꯛꯑꯅꯤ ꯑꯩ ꯑꯁꯣꯝꯗ ꯂꯩꯒꯦꯀꯣ ꯅꯪ ꯑꯁꯤꯗ ꯂꯩꯕꯣ ꯑꯩ ꯁꯣꯝꯗ ꯂꯩꯒꯦ ꯪ ꯅꯪꯅꯀꯣ ꯏꯅ ꯅꯪꯅ ꯁꯣꯝꯗ ꯂꯩꯕꯗꯣ
ꯍꯣꯏ
ꯑꯩꯅ ꯑꯁꯤꯒꯤꯗ ꯂꯩꯕꯗ ꯀꯥꯟꯗ ꯃꯤꯅ ꯉꯥꯡꯕ ꯂꯩꯕꯕ꯭ꯔꯣ ꯉꯥꯡꯅꯕ꯭ꯔꯣ ꯉꯥꯡꯗꯦꯀꯣ
ꯅꯗꯦ
ꯌꯥꯝ ꯁꯥꯔꯦ
ꯑꯗꯨ ꯅꯪ ꯍꯧꯖꯤꯛ ꯀꯔꯤꯗ ꯂꯩꯌꯦ
ꯑꯥ ꯕ꯭ꯔꯣ ꯑꯅꯥꯕꯝ ꯆꯠꯂꯗꯤ ꯑꯅꯥꯕꯒꯤ ꯑꯅꯥꯕꯤ ꯉꯊ ꯋꯥꯈꯐꯝꯗ ꯌꯨꯝꯗ ꯂꯩꯕꯗꯤ ꯅꯥꯗꯕ ꯃꯥꯜꯂꯨꯔꯦ ꯑꯗꯨꯒ ꯑꯁꯤꯗꯗꯤ ꯌ ꯍꯣꯁꯄꯤꯇꯥꯜ ꯆꯠꯄ ꯀꯥꯟꯅꯗꯤ ꯑꯅꯥꯕꯒꯤ ꯑꯅꯥꯕ ꯉꯥꯛꯇ ꯂꯩꯔꯅꯤ
ꯌꯥꯗꯦ ꯑꯩꯉꯣꯟꯗ ꯌꯥ ꯌꯥꯗꯦ ꯑ ꯁꯤꯗ ꯂꯩ ꯂꯩꯔꯤꯒꯦ
ꯑꯁ ꯌꯥꯝꯝꯝꯕꯔꯥꯅꯤ ꯍꯦ ꯑꯉꯥꯡ ꯃꯆꯥ ꯂꯝꯍꯦꯟꯕ ꯂꯩꯌꯦꯕ ꯌꯥꯗꯤ ꯑꯩꯗꯣ ꯅꯪꯒ ꯋꯥꯔꯤ ꯁꯥꯟꯅꯅꯤꯡꯉꯦꯅ ꯉꯁꯥꯏ ꯏꯃꯥꯟꯅꯕꯤ ꯑꯃꯗ ꯍꯥꯏꯔꯝꯃꯦꯕ ꯃꯥꯅ ꯁꯥꯋꯣ ꯃꯥꯗꯣ ꯃꯕꯨꯛ ꯌꯥꯝ ꯐꯕꯅꯦ ꯇꯤꯟꯅꯋꯣ ꯇꯤꯟꯅꯕ ꯌꯥꯝ ꯅꯨꯡꯉꯥꯏꯕꯅꯤꯌꯦ ꯍꯥꯏꯔꯛꯑꯦ ꯆꯨꯝꯕ꯭ꯔꯣ ꯅꯪ ꯅꯕꯨꯛ ꯌꯥꯝ ꯐꯕ꯭ꯔꯣ ꯑꯩ ꯑꯩꯗꯤ ꯎ ꯅꯪꯁꯦ
ꯑꯩꯗꯤ ꯈꯟꯗꯦꯀꯣ ꯅꯪꯅ ꯈꯪꯉꯦ ꯅꯪꯅ ꯈꯪꯉꯦꯀꯣ ꯍꯥꯏꯗꯤ
ꯑ ꯅꯪ ꯅꯨꯡꯁꯤꯌꯦ ꯑꯩꯗꯤ ꯅꯪ ꯈꯨꯁꯤꯤꯕ
ꯑꯣ ꯑꯥꯏꯁꯤꯡ ꯅꯉꯅ
ꯅꯨꯡꯁꯤꯌꯦ ꯅꯪ ꯅꯪꯗꯣ ꯃꯕꯣꯛ ꯌꯥꯝ ꯐꯩꯌꯦ ꯌꯥꯝ ꯏꯪ ꯇꯞꯄꯦ ꯍꯥꯏꯑꯕ
ꯎ
ꯋꯥꯈꯜ ꯅꯨꯡꯉꯥꯏꯇꯦ ꯑꯩ ꯁꯅ ꯁꯥꯕꯅ
ꯅꯥꯟꯆꯠ ꯆꯥꯛ ꯂꯥꯕ꯭ꯔꯣ
ꯋꯥꯔꯤ ꯋꯥꯔꯤ ꯑꯃ ꯂꯤꯕꯤꯒꯦꯀꯣ
ꯍꯣꯏ
ꯉꯍꯥꯛ ꯆꯥꯛꯂꯝꯝꯗꯦ ꯅꯪ ꯆꯥꯛꯂꯝꯂꯝꯕ꯭ꯔꯣ
ꯀꯏꯗꯤꯂꯝꯃꯦ ꯆꯠꯂꯝꯃꯦ
ꯅꯪ ꯆꯥꯛ ꯆꯥꯛ ꯆꯥꯛ ꯄꯨꯔꯛꯇ꯭ꯔꯣ ꯆꯥꯛ ꯄꯨꯗꯕ꯭ꯔꯣ
ꯄꯨꯔꯠꯇ
ꯑꯩ ꯃꯊꯪꯗ ꯆꯥꯛ ꯄꯨꯔꯒ ꯄꯨꯔꯒ ꯆꯠꯂꯣ
ꯍꯣꯏ
ꯂꯃꯣ ꯐ ꯂꯀ
ꯍꯣꯏ ꯃꯕꯥꯅꯤꯁꯨ ꯕꯣꯔꯥꯒꯨꯝꯕꯥ ꯆꯥꯁꯥ
ꯌꯥꯏꯑꯦ ꯕꯣꯔꯥꯒꯨꯝꯕ ꯆꯥꯅꯤꯡꯉꯦ ꯑꯩꯁꯨ ꯅꯪꯁꯨ ꯆꯥꯔꯣ ꯑꯩꯁꯨ ꯆꯥꯒꯦꯀꯣ
ꯍꯣꯏ ꯗꯣꯅꯗꯤ ꯌꯥꯏꯕ꯭ꯔꯣ
ꯗꯣꯅꯠꯇꯣ ꯁ꯭ꯋꯤꯠ ꯑꯣꯏꯕ ꯊꯨꯝꯕꯅꯤꯅ ꯑꯩꯗꯤ ꯀꯣꯟꯊꯤ ꯐꯥꯏꯕꯗꯣ ꯑꯣ ꯅꯨꯡꯉꯥꯏꯇꯦꯕ
ꯑꯣ ꯑꯣ ꯑꯗꯨ ꯂꯥꯛ
ꯑꯗꯨꯒꯤꯅꯦ ꯂꯥꯁꯤꯗꯣ ꯂꯁꯤꯗꯤ ꯑꯩ ꯊꯛꯇꯦ ꯑꯃꯨꯛꯇꯪꯕꯣꯛ ꯂꯁꯤꯗꯤ ꯑꯃꯨꯛꯇꯪ ꯄꯨꯊꯛꯇ꯭ꯔꯤ ꯌꯥꯝꯁꯥꯏꯌꯦ
ꯍꯣꯏ ꯌꯥꯝ ꯁꯥꯏꯌꯦ
ꯋꯥꯁꯨ ꯌꯥꯝ ꯋꯥꯏꯑꯦ
ꯌꯦꯦ
ꯑꯩꯅꯣ ꯁꯨꯝ ꯁꯨꯝ ꯂꯦꯞꯄꯤ ꯅꯨꯡꯁꯤꯠ ꯍꯥꯡꯆꯤꯠ ꯂꯥꯡꯉꯤ ꯅꯨꯡꯁꯤꯠꯇꯣ ꯅꯨꯡꯁꯤꯠꯇꯨ ꯁꯤꯜꯂꯛꯄ ꯌꯦꯡꯉꯒ ꯍꯪꯆꯤꯠ ꯂꯥꯡꯉꯤ ꯅꯗꯤꯤ ꯀꯗꯧꯔꯒꯦ ꯅꯪꯗꯤ ꯀꯩꯗꯧꯔꯤꯒꯦ
ꯑꯩꯗꯤ ꯂꯦꯞꯄꯒ ꯂꯩꯔꯦ ꯑꯗꯨ ꯂꯦꯠꯄꯒ ꯂꯩꯥꯏꯔꯦ ꯑꯗꯨ ꯏꯁꯇꯥꯐ ꯅꯔꯁ ꯈꯣꯏꯅ ꯁꯤ ꯇꯧꯔꯣ ꯁꯤ ꯇꯧꯔꯣ ꯍꯥꯏꯗꯤ ꯑꯩ ꯇꯧꯒꯦ
ꯑꯣ ꯍꯣꯏ ꯍꯣ ꯍꯣꯏ ꯇꯧꯕꯤꯌꯣ ꯑꯗꯨꯃꯥꯏꯅ ꯃꯔꯝ ꯊꯃꯛꯑꯣ
ꯑꯗꯀꯣ ꯐꯣꯔꯗꯤ ꯑꯩꯈꯣꯏꯅ ꯃꯄꯥꯟꯗ ꯆꯠꯄ ꯆꯠꯄꯒ ꯃꯤꯒꯤ ꯍꯥꯏꯅꯨꯗꯤꯦ
ꯑꯣ ꯍꯩꯅꯧ ꯍꯦꯞꯄ꯭ꯔꯣ
ꯍꯣꯏ
ꯍꯩꯅꯧꯗꯣ ꯑꯃꯨꯟꯕ꯭ꯔꯣ ꯃꯨꯟꯗꯕ꯭ꯔꯣ
ꯃꯗ
ꯆꯥꯅꯤꯡꯗꯦ ꯑꯗꯨꯗꯤ ꯑꯩꯗꯤ ꯑꯃꯨꯟꯕ ꯈꯛꯇꯪ ꯆꯥꯅꯤꯡꯉꯤ
ꯑꯣ ꯌꯥꯝꯅ ꯁꯥꯔ ꯑꯣꯏꯑꯦ
ꯌꯥꯝ ꯁꯣꯔꯕꯗꯣ ꯑꯩꯗꯤ ꯄꯥꯝꯗꯦꯕ
ꯍꯣꯏ ꯍꯣꯏ ꯑꯩꯁꯨ ꯄꯥꯝꯗꯦ ꯑꯗꯨ
ꯎꯝ
ꯅꯪꯒꯤꯔꯨꯝ ꯑꯩꯈꯣꯏꯅ ꯂꯣꯏꯅꯃꯛ ꯄꯥꯛ ꯄꯥꯏꯈ꯭ꯔꯦ ꯃꯣꯏ ꯄꯥꯝꯃꯦ ꯍꯥꯏꯌꯦꯦ ꯍꯧꯋꯦ ꯍꯧꯋꯏ ꯍꯥꯏꯌꯦ ꯂꯣꯏꯅꯃꯛ ꯑꯗꯨꯒꯤ
ꯋꯥꯔꯤꯗ ꯍꯧꯖꯤꯛꯀꯥꯟꯁꯦ ꯌꯥꯝ ꯁꯥꯔꯕ ꯋꯥꯗ꯭ꯔꯣ ꯅꯪꯒꯤ ꯋꯥꯕ꯭ꯔꯣ ꯉꯁꯥꯏ ꯑꯌꯨꯛ ꯇꯣꯛꯈ꯭ꯔꯦ ꯏꯟꯁꯥꯡ ꯆꯥꯒꯦ
ꯑꯩ ꯑꯩꯈꯣꯏꯗꯤ ꯍꯋꯥꯏ ꯍꯋꯥꯏ ꯍꯋꯥꯏ ꯃꯣꯇꯣꯔꯗꯣ
ꯎꯝ ꯍꯣꯏ ꯃꯇꯨꯝ ꯃꯇꯨꯝ ꯃꯪꯒꯟꯗꯣ
ꯍꯣꯏ ꯍꯣꯏ
ꯑꯣ ꯑꯩꯈꯣꯏꯗꯤ ꯌꯦꯟ ꯊꯣꯡꯕ ꯆꯥꯏꯌꯦ ꯅꯪ ꯅꯪꯒꯤ ꯄꯨꯕꯤꯔꯛꯀꯦꯀꯣ ꯍꯌꯦꯡꯗꯤ
ꯍꯣꯏ ꯄꯨꯕꯤꯔꯛꯑꯣ
ꯅꯪꯁꯨ ꯆꯥꯅꯤꯡꯉꯝꯒꯅꯦꯕ ꯑꯩ ꯌꯦꯟ ꯊꯣꯡꯕ ꯄꯨꯕꯤꯒꯦ ꯍꯌꯦꯡꯗꯤ
ꯑꯥ
ꯁꯥꯃꯟꯕꯒꯤ ꯑꯩꯗꯤ ꯇꯧꯍꯣꯡ ꯈꯪꯗ꯭ꯔꯦ ꯌꯥꯝ ꯁꯥꯏꯌꯦ ꯍꯧꯖꯤꯛꯀꯥꯟꯗꯤ
ꯍꯣꯏ ꯌꯥꯝꯅ ꯁꯥꯏꯌꯦ ꯍꯣꯏ ꯑꯗꯨ ꯅꯪꯒꯤ ꯃꯔꯨꯞꯁꯤꯡꯗꯤ ꯇꯥꯗꯦ ꯇꯥꯗꯦ ꯍꯧꯖꯤꯛ ꯇꯥꯗꯦ
ꯅꯣꯏꯒꯤ ꯄꯦꯗꯤꯐꯤꯜ ꯂꯩꯕ꯭ꯔꯣ ꯂꯎ
ꯑꯣ ꯄꯗꯤꯐꯤꯌꯜ ꯍꯣꯏ ꯂꯩꯌꯦ ꯌꯝ
ꯂꯧ ꯅꯣꯏꯗꯤ ꯐꯧ ꯑꯗꯨꯗꯤ ꯐꯧ ꯂꯩꯒꯅꯤꯀꯣ
ꯍꯣꯏ ꯂꯥꯏꯑꯦ ꯍꯣꯏ
ꯐꯩꯌꯦ ꯑꯗꯨꯗꯤ ꯑꯈꯣꯏꯗꯤ ꯂꯩꯇꯦ ꯑꯩꯗꯤ ꯌꯥꯝ
ꯅꯪ ꯇꯣꯅꯤꯡꯕ꯭ꯔꯣ ꯊꯥꯕꯛ ꯇꯣꯅꯤꯡꯕ꯭ꯔꯣ
ꯑꯈꯣꯏꯗꯤ ꯐꯧ ꯑꯗꯨꯃꯥꯏꯅ ꯊꯥꯕꯗꯣ ꯑꯩ ꯊꯥꯅꯤꯡꯉꯦ
ꯑꯗꯨꯗꯤ ꯑꯩꯒꯤ ꯌꯨꯝꯗ ꯂꯥꯛꯑꯣ ꯑꯩꯒꯤ ꯃꯃꯥꯅ ꯇꯧꯋꯦ ꯅꯪꯁꯨ ꯑꯒꯤ ꯌꯨꯝꯗ ꯂꯥꯛꯑꯣ ꯀꯣ
ꯎꯝ
ꯎꯝ
ꯂꯥꯛꯀꯦ ꯑꯩ ꯅꯣꯏꯔꯣꯝꯇ ꯅꯣꯡꯃ ꯀꯣꯏꯔꯛꯀꯦꯀꯣ
ꯍꯣꯏ
ꯑꯩ ꯏꯅꯥꯎ ꯅꯨꯨꯄꯤ ꯑꯃ ꯌꯥꯝꯅ ꯂꯝꯍꯦꯟꯕ
ꯀꯔꯤ
ꯑꯩꯒꯤ ꯏꯅꯥꯎꯅꯨꯄꯤ ꯑꯃ ꯂꯩꯌꯦꯕ
ꯍꯣꯏ
ꯌꯥꯝ ꯂꯝ ꯍꯦꯜꯂꯦꯕ ꯐꯨꯔꯁꯤꯔꯥ ꯈꯪꯗꯦꯗ
ꯐꯨꯕꯤ
ꯃꯥꯗꯣ ꯑꯩꯒꯤ ꯃꯦꯀꯞ ꯑꯩꯒꯤ ꯃꯦꯀꯞꯀꯤ ꯐꯥꯎꯟꯗꯦꯁꯟꯗꯣ ꯂꯣꯏꯅ ꯃꯦꯠꯊꯣꯛꯑꯒ ꯄꯣꯔꯗ ꯂꯣꯏꯅ ꯇꯩꯊꯣꯛꯑꯒ ꯂꯩꯔꯝꯃꯦ
ꯎꯝ
ꯇꯥꯡꯉꯦꯅ ꯑꯩ ꯐꯥꯎꯟꯗꯦꯁꯟꯗꯣ
ꯎꯝ ꯐꯨꯕꯤꯔꯛꯑꯣ ꯑꯗꯨꯗꯤ
ꯂꯤꯁꯤꯡ ꯑꯅꯤ ꯄꯤꯌꯦ ꯐꯥꯎꯟꯗꯦꯁꯟꯗꯣ
ꯑꯁ ꯃꯗꯨꯗꯤ
ꯑꯗꯨꯒ ꯃꯥꯅ ꯂꯣꯏꯅ ꯃꯦꯠꯊꯣꯛꯑꯒ ꯃꯈꯥꯗ ꯃꯦꯠꯊꯣꯛꯑꯒ ꯎꯝ ꯃꯈꯥꯗ ꯋꯥꯏ ꯇꯩꯔ ꯇꯩꯔꯒ ꯂꯩꯔꯝꯃꯦ
ꯑꯁ ꯑꯗꯨꯗꯤ ꯃꯤ ꯎꯁꯤꯠꯇꯕ ꯊꯕꯛ ꯇꯧꯋꯦꯀꯣ
ꯃꯤꯎꯁꯤꯠꯇꯕ ꯀꯧꯕ꯭ꯔꯥ
ꯍꯥꯥ
ꯃꯤꯎꯁꯤꯠꯇꯕ ꯀꯧꯕꯗꯣ
ꯍꯣꯏ ꯃꯤ ꯃꯤꯅ ꯎꯁꯤꯠꯇꯥꯕ ꯊꯥꯕꯛ ꯇꯧꯋꯦ
ꯎꯝ
ꯅꯠꯇ꯭ꯔꯣ
ꯃꯥꯅꯤ ꯑꯗꯨꯗꯤ ꯅꯣꯏꯗꯤ ꯌꯨꯝꯗ ꯄꯨꯡ ꯀꯌꯥꯗ ꯆꯠꯀꯦꯔꯥ
ꯑꯩꯗꯤ ꯄꯨꯡ ꯇꯔꯨꯛꯇ ꯆꯥꯈ꯭ꯔꯦ ꯆꯠꯀꯅꯤ ꯅꯪꯗꯤ
ꯑꯩꯗꯤ ꯆꯠꯅꯤꯡꯉꯦ ꯑꯩꯁꯨ ꯋꯥꯔꯦ ꯌꯨꯝꯗ ꯍꯟꯅꯤꯡꯉꯦ ꯑꯗꯨꯕꯨ ꯃꯇꯝ ꯌꯧꯗ꯭ꯔꯤꯕꯒꯤ ꯌꯥꯗꯕ ꯑꯗꯨꯅꯦ ꯔꯣꯜ ꯅꯝꯕꯔ ꯔꯣꯜ ꯅꯝꯕꯔ ꯐꯣꯔ ꯗꯣ
ꯍꯣꯏ
ꯃꯥꯅ ꯑꯩꯕꯨ ꯀꯣꯏꯊꯤ ꯊꯤꯌꯦ
ꯇꯔꯤꯒꯤꯅꯣ
ꯈꯪꯗꯕꯒꯤꯅꯦ ꯑꯩꯗꯣ ꯁꯤꯗ ꯆꯀꯅꯤ ꯍꯥꯏꯔꯝꯗꯦꯕ
ꯍꯥꯏꯈ꯭ꯔꯦꯕꯣ
ꯍꯣꯏ ꯑꯗꯨꯒꯤ ꯀꯣꯏꯊ ꯊꯌꯦ
ꯐꯥꯔꯦ
ꯎꯝ ꯑꯉꯥꯎꯤꯅꯦ ꯍꯥꯏꯔꯅꯤꯅꯦꯅ
ꯍꯣꯏ
ꯃꯤꯅ ꯑꯩꯗꯣ ꯑꯉꯥꯎꯕꯤꯅꯦ ꯍꯥꯏꯔꯅꯤ
ꯉꯃꯤ ꯃꯥꯂꯦ ꯍꯥꯏ ꯔꯅꯤ ꯅꯨꯡꯉꯥꯏꯇꯦ ꯑꯩꯅꯦ ꯋꯥꯈꯜ ꯅꯨꯡꯉꯥꯏꯇ꯭ꯔꯦꯍꯦ
ꯍꯝꯝ
ꯑꯩꯗꯤ ꯑꯉꯧꯕꯤꯁꯨ ꯅꯨꯡꯁꯤꯌꯦ
ꯀ ꯎꯕ꯭ꯔꯥ ꯁꯤꯗ
ꯎꯏꯑꯦ ꯎꯏꯌꯦꯦ ꯃꯈꯥꯗ ꯎꯕꯅꯦ ꯅꯨꯄꯤ ꯔꯣꯜ ꯅꯝꯕꯔ ꯐꯣꯔꯗꯨ ꯃꯈꯥꯗ ꯂꯩꯕꯅꯦ
ꯃꯥꯅ ꯅꯪꯉꯣꯟꯗ ꯎꯕ꯭ꯔꯣ
ꯑ ꯎꯗꯦ ꯃꯥꯅꯦꯦ ꯑꯦ ꯎꯗꯦ
ꯍꯣꯏ ꯁꯤꯗ ꯂꯩꯀꯣ
ꯃꯥꯗꯣ ꯑꯩꯉꯣꯟꯗ ꯉꯁꯥꯏ ꯀꯣꯜ ꯇꯧꯔꯛꯑꯝꯃꯦ ꯑꯩꯅ ꯀꯛꯊ ꯆꯠꯄꯒꯤ ꯃꯥ ꯁꯥꯎꯅꯤꯡꯉꯝꯃꯅꯤ
ꯀꯥꯏꯗꯦ ꯑꯩꯅ ꯍꯥꯏꯕꯤꯒꯦ ꯃꯉꯣꯟꯗ
ꯎꯝ
ꯃꯤꯗꯤ ꯑꯆꯥ ꯄꯆꯥꯀ
ꯎꯝ
ꯅꯪ ꯎꯕ꯭ꯔꯥ
ꯎꯏꯍꯦ ꯑꯩꯁ ꯆꯥꯅꯤꯡꯉꯦ
ꯑꯩꯁꯨ ꯆꯥꯅꯤꯡꯉꯦ ꯆꯠꯁꯤꯔꯥ
ꯑ ꯍꯣꯔꯦꯟ ꯋꯥꯏ ꯍꯣꯔꯦꯟ ꯋꯥꯏ ꯆꯥꯕ ꯆꯠꯁꯤꯔ ꯌꯥꯏꯑ ꯅꯪꯗꯤ ꯀꯩ ꯆꯆꯥꯄꯣꯠ ꯆꯥꯅꯤꯡꯉꯦ ꯑ ꯑꯗꯨ ꯍꯥꯏꯔꯒ ꯑꯩꯗꯤ ꯉꯁꯤ ꯄꯩꯁꯥ ꯑꯝꯇ ꯌꯥꯎꯗꯦ ꯑꯀꯥꯎꯟꯗꯨꯁꯨ ꯌꯥꯎꯗ꯭ꯔꯦ
ꯄꯦ ꯇꯕꯤꯤꯅ ꯌꯥꯏꯀꯣ
ꯏꯀꯥꯏꯖꯩꯌꯦ ꯑꯩꯗꯤ
ꯑ ꯏꯀꯥꯏꯒꯨꯅꯋꯦ ꯑꯩꯈꯣꯏꯗꯤ ꯃꯔꯨꯞꯅꯦ ꯕꯦꯁ ꯐ꯭ꯔꯦꯟꯅꯦ
ꯑꯩꯗ ꯀꯃꯥꯏꯅꯅꯣ ꯈꯪꯗꯦ ꯄꯩꯁꯥꯗꯣ ꯊꯨꯅ ꯊꯨꯅ ꯂꯣꯏꯌꯦ ꯍꯟꯗꯛꯇꯤ ꯀꯔꯤꯗ ꯁꯤꯖꯤꯟꯅꯕꯅꯣ ꯈꯐꯝꯗꯨꯗ
ꯎꯝ ꯆꯞ ꯃꯥꯟꯅꯩ ꯀꯥꯏꯗꯦ ꯅꯨꯃꯤꯠ ꯅꯨꯃꯤꯠ ꯑꯃꯗ ꯅꯪꯉꯣꯟꯗ ꯁꯨ ꯄꯩꯁꯥ ꯂꯩꯑꯦ ꯑꯗꯨ ꯑꯩꯉꯣꯟꯗ ꯂꯩꯇ꯭ꯔꯦ ꯁꯤ ꯅꯨꯃꯤꯠꯁꯨ ꯂꯥꯛꯑꯦꯀꯣ
ꯃꯥꯅꯦ ꯃꯥꯅꯦ ꯑꯗꯨꯃꯥꯏꯅꯁꯨ ꯂꯩ ꯑꯗꯨ ꯑꯩ ꯃꯊꯪꯗ ꯇꯧꯕꯤꯔꯒꯦ ꯑꯩꯅ ꯃꯊꯪꯗ ꯅꯪꯒꯤ ꯂꯩꯕꯤꯒꯦꯀꯣ
ꯍꯣꯏ ꯍꯣꯏ ꯀꯥꯏꯗꯩ ꯀꯥꯏꯗꯩ